ꯍꯜꯂꯣ ꯀꯩꯅꯣ ꯀꯔꯤꯌꯥꯁꯦ ꯋꯥꯔꯤꯒ ꯁꯥꯟꯅ ꯌꯥꯕ꯭ꯔꯣ
ꯑ ꯅꯪ ꯂꯥꯏꯔꯤꯛ ꯄꯥꯏꯔꯣ
ꯄꯥꯗꯦꯗ ꯑꯉꯥꯡ ꯇꯨꯏꯁꯟ ꯇꯧꯔꯤꯌꯦ
ꯍꯃꯥ ꯑꯁ ꯑꯩꯗꯤ ꯔꯣꯡ ꯇꯥꯏꯝꯗ ꯇꯧꯔꯛꯑꯦꯗꯅ ꯑꯗꯨꯗꯤ ꯅꯝꯕꯔ ꯃꯤꯠ ꯇꯔꯥ ꯐꯥꯍꯜꯂꯁꯦ ꯗꯨꯗꯤ ꯑꯩ ꯁꯣꯝꯗ ꯔꯦꯀꯣꯔꯠ ꯇꯧꯕꯒꯤ ꯅꯠꯇꯕꯤ ꯀꯣꯜ ꯋꯥꯔꯤ ꯁꯥꯟꯅꯕꯒꯤꯁꯨ ꯑꯃꯥ
ꯀꯣꯜ ꯋꯥꯔꯤ ꯁꯥꯟꯅꯕꯁꯨ ꯄꯩꯁꯥ ꯆꯪꯕ꯭ꯔꯣ
ꯑꯥ
ꯁꯥꯔ ꯃꯌꯥꯝꯗ ꯍꯥꯞꯐꯜꯂꯛꯏꯔꯣ
ꯅꯠꯇꯦ ꯅꯠꯇꯦ ꯅꯤꯉꯣꯜ ꯍꯣꯏꯒꯤ ꯔꯦꯟꯇ ꯆꯦ ꯔꯕꯤꯅꯥꯅ ꯑꯃ ꯂꯩꯌꯦ ꯃꯉꯣꯟꯗ ꯍꯥꯐꯜ
ꯑꯥ
ꯂꯤꯅꯤ ꯑꯗꯨꯏꯅꯦ ꯃꯤꯅꯤꯠ ꯇꯔꯥ ꯁꯨꯗꯕ ꯌꯥꯗꯕ ꯑ ꯃꯥꯁꯨ ꯍꯥꯟꯅ ꯌꯥꯎꯕ ꯃꯣꯏꯗꯤ ꯊꯥꯏꯅꯗꯒꯤ ꯇꯧꯔꯛꯑꯕ ꯖꯥꯠꯅꯦꯕ ꯑꯁ ꯃꯥꯁꯇꯔꯒ ꯇꯔꯥꯃꯨꯛ ꯄꯥꯏꯔꯕ ꯃꯤꯅꯤꯕ ꯗꯤꯒ꯭ꯔꯤꯒ
ꯑꯣ
ꯂꯤꯔꯣ
ꯑꯩ ꯆꯥꯎꯉꯥꯒ ꯀꯨꯟꯗ ꯍꯦꯜꯂꯨ ꯌꯥꯗ꯭ꯔꯦ ꯀꯔꯤꯌꯥꯒꯤꯗꯣ
ꯂꯣꯏꯔꯦ ꯑꯗꯨꯗꯤ ꯍꯦꯜꯂꯛꯑꯔꯣꯏꯌꯦ
ꯎꯝ
ꯑꯩꯒꯤ ꯆꯍꯨꯝꯒ ꯅꯥꯏꯟꯇꯤ ꯇꯨ ꯄꯤꯌꯦ
ꯑꯗꯨ ꯁꯥꯔ ꯃꯩꯔꯥꯕꯗꯣ ꯑꯃꯨꯛ ꯍꯥꯞꯐꯟ ꯇꯥꯝꯅꯤꯅꯦ ꯇꯥꯛꯁꯇꯣ
ꯐꯟꯗꯣꯏꯅꯦ ꯉꯔꯥꯡꯁꯨ ꯍꯥꯞꯐꯟꯍꯧꯒꯦ ꯇꯧꯔꯒ ꯀꯥꯎꯔꯦ ꯍꯥꯏꯕ ꯁꯥꯔ ꯃꯉꯥꯃꯨꯛꯇ ꯍꯥꯞꯆꯜꯂꯣꯅ ꯍꯥꯏꯅꯤꯡꯕꯅꯦ
ꯑꯩꯁꯨ ꯈꯔ ꯌꯥꯝ ꯑꯝꯇ ꯍꯥꯞꯐꯜꯂ ꯄꯩꯁꯥꯥꯁꯦ ꯈꯔ ꯇꯥꯟꯗ꯭ꯔꯗꯤ
ꯑꯩꯗꯤ ꯁꯥꯔꯅ ꯄꯤꯗꯨꯁꯨ ꯑꯩꯈꯣꯏ ꯄꯩꯁꯥ ꯇꯥꯟꯖꯅꯕꯩꯅꯦꯕ ꯑꯗꯨꯅ ꯂꯣꯏꯁꯤꯜꯂꯒꯗꯤ ꯑꯩꯈꯣꯏꯅ ꯄꯪꯉꯝꯕ ꯍꯥꯟꯅ ꯁꯠ ꯁꯠ ꯁꯠ ꯉꯥꯏꯍꯥꯛꯇꯪꯗ ꯂꯣꯏꯁꯤꯜꯂꯒ ꯇꯥꯛꯁ ꯃꯔꯤ ꯃꯔꯤ ꯂꯧꯔꯝꯃꯗꯤ ꯄꯩꯁꯥꯗꯣ ꯌꯥꯝꯒꯗꯕ
ꯎꯝ
ꯅꯤꯡꯉꯣꯜꯒꯤ ꯉꯁꯥꯏ ꯄꯩꯁꯥ ꯀꯛꯑꯝꯃꯦ ꯍꯥꯏꯌꯦ
ꯀꯩꯒꯤ?
ꯃꯥꯏ ꯂꯨꯄꯥ ꯑꯥ ꯍꯥꯟꯅ ꯃꯥꯒꯤ ꯄ꯭ꯔꯣꯁꯦꯁꯤꯡꯗ ꯆꯥꯇ꯭ꯔꯦꯠꯀ ꯀꯌꯥꯅꯣ ꯀꯨꯟ ꯃꯉꯥꯔ ꯑꯃ ꯂꯩꯕꯅꯦꯕ ꯑꯗꯣ ꯂꯨꯄꯥ ꯆꯥꯝꯃꯒꯔ ꯀꯌꯥꯅꯣ ꯑꯗꯨꯇꯪ ꯉꯥꯏꯔꯝꯃꯦꯌꯦ ꯃꯥꯏ ꯑꯇꯩ ꯀꯛꯑꯝꯃꯦꯌꯦ ꯑꯃ ꯆꯥꯝꯃ
ꯑꯁ
ꯈꯩ ꯃꯥꯅꯕꯩ ꯆꯪꯉꯛꯀꯗꯕꯗꯣ ꯑꯗꯨ ꯑꯗꯨꯅ ꯆꯪꯉꯛꯇ꯭ꯔꯕ ꯑꯗꯨꯗꯤ ꯆꯪꯉꯛꯑꯒꯅꯦ ꯑꯃ ꯄꯩꯁꯥ ꯂꯨꯄꯥ ꯆꯥꯎꯉꯥ ꯍꯦꯟꯅ ꯀꯛꯈ꯭ꯔꯦ ꯃꯥꯒꯤ ꯀꯩꯒꯤꯅꯣ ꯈꯪꯗꯦꯅ ꯅꯪ ꯑꯥ ꯑꯥ ꯕꯦꯛꯇꯣ ꯀꯩ ꯄꯦꯄꯔꯅꯣ
ꯁꯣꯁꯦꯜ ꯂꯤꯡꯒ꯭ꯋꯤꯁꯇꯤꯛꯀ ꯐꯣꯅꯣꯂꯣꯖꯤꯒ
ꯑꯦ ꯑꯅꯤꯅꯤꯅꯦ ꯑꯗꯨ ꯀꯩꯕ ꯃꯟꯗꯦꯗ ꯀꯩ ꯊꯣꯛꯀꯦ
ꯀꯅꯣ
ꯎꯝ
ꯃꯟꯗꯦꯗ ꯐꯣꯅꯣ ꯊꯣꯛꯑꯦ ꯃꯔꯨꯞ ꯐꯣꯅꯣ
ꯄꯥꯂꯣꯏꯔꯝꯃꯅꯤꯅꯦ꯫
ꯀꯔꯥꯏꯗꯩꯅꯣꯍꯦ ꯍꯧꯗ꯭ꯔꯤꯕꯣ ꯅꯪꯅ ꯃꯔꯣꯟ ꯑꯃ ꯑꯈꯣꯏꯁꯤꯕꯣ꯫ ꯅꯣꯏꯒ ꯆꯞ ꯃꯥꯟꯅꯅ ꯍꯤꯡꯉꯤꯅꯦ ꯑꯩꯈꯣꯏꯁꯨ ꯀꯅꯥ ꯂ꯫
ꯁꯥꯂꯥ ꯁꯥꯂꯥ ꯉꯁꯤ ꯅꯨꯡꯉꯥꯏꯖꯥꯠꯂꯣ ꯑꯝ ꯑꯝꯇꯕꯨ ꯍꯪꯗꯦ ꯃꯥꯗꯤ ꯑꯁꯦꯡꯕ ꯍꯥꯏꯔꯛꯑꯔꯣꯏ ꯃꯥꯗꯤ ꯅꯨꯡꯉꯥꯏꯔꯝ
ꯉꯁꯤꯔꯣ ꯃꯣꯏ ꯊꯣꯛꯏꯗꯣ ꯉꯔꯥꯡ ꯑꯣꯏꯔꯝꯅꯤꯌꯦ ꯉꯁꯤꯔꯥꯅꯦ꯫
ꯉꯔꯥꯡ ꯉꯔꯥꯡ
ꯉꯔꯥꯡꯅꯦ ꯑꯩꯅ ꯃꯣꯏ ꯈꯔ ꯈꯔ ꯊꯥꯕꯤꯈꯤꯕꯅꯦ ꯇꯥꯏꯞꯁ ꯑꯣꯐ ꯃꯨꯞꯃꯦꯟꯅꯦ ꯑꯗꯒꯤ ꯄꯦꯔꯁꯥꯏꯇꯤꯛ ꯒꯌꯦꯞ ꯀꯩꯀꯩꯅꯣ ꯈꯔ ꯊꯥꯈꯤꯕꯅꯤ ꯑꯗꯒꯤ ꯑꯦꯟ ꯄꯤ ꯑꯥꯏ
ꯐꯅꯌꯥꯝ ꯊꯥꯈꯤꯕ ꯐꯒꯣꯅꯤꯗꯤ ꯌꯥꯎꯔꯛꯑꯦ ꯅꯨꯡꯉꯥꯏꯒ ꯍꯥꯏ ꯆꯖꯂꯦ ꯑꯩꯉꯣꯟꯗ ꯐꯣꯟ ꯃꯦꯁꯦꯖ ꯊꯔꯛꯑꯝꯕ꯭ꯔ ꯀꯩꯅꯣ ꯐꯣꯟ ꯇꯧꯔꯛꯑꯝ ꯃꯥꯜꯂꯦ ꯆꯥꯅꯩ ꯈꯣꯠꯂꯦꯅ꯫
ꯑꯗꯨꯗꯤ ꯑꯔꯥꯏꯕ ꯉꯥꯛꯇ ꯍꯪꯉꯛꯑꯝꯃꯅꯤ꯫
ꯊꯤꯌꯣꯔꯤ ꯀꯩꯅꯣ ꯇꯧꯋꯦꯌꯦ꯫ ꯏꯌꯦ ꯁꯤꯟꯇꯦꯛꯁꯇꯨꯗꯕꯣ꯫
ꯎꯝ
ꯑꯟꯁꯔ ꯑꯣꯏꯅ ꯑꯗ ꯂꯣꯏ ꯐꯦꯜ ꯑꯣꯏꯔꯦꯗꯅ꯫
ꯌꯦꯛꯄ ꯈꯣꯠꯄ ꯌꯥꯎꯒꯗꯞꯗꯣ꯫
ꯑ ꯃꯥ ꯁꯣꯁꯤꯌꯣ ꯂꯤꯡꯒ꯭ꯋꯁꯇꯤꯛꯁꯨ ꯂꯩꯕ꯭ꯔꯥ꯫ ꯀꯩꯅꯣꯝ ꯇꯧꯅ ꯈꯪꯗꯦ ꯂꯩꯔꯝꯒꯅꯤꯌꯦ ꯃꯥ ꯂꯣꯏ ꯂꯩꯔꯝꯒꯅꯤ ꯑꯩ ꯂꯩꯇꯕꯅꯦ ꯐꯒꯣꯅꯤ ꯑ ꯔꯣꯅꯦꯜꯅꯅꯦ ꯁꯤꯟꯇꯦꯛꯁꯀ ꯐꯣꯅꯣꯂꯣꯖꯤꯒ ꯂꯩꯕ꯭ꯔꯥ ꯀꯩꯅꯣꯝ ꯇꯧꯕꯅꯦꯕꯀꯣ꯫ ꯑꯗꯨꯒ ꯐꯥꯒꯣꯅꯤꯅ ꯁꯤꯟꯇꯦꯛꯁꯀ ꯁꯣꯁꯤꯌꯣ ꯂꯡꯒ꯭ꯋꯁꯇꯤꯛꯂ ꯀꯩꯅꯣꯝꯒ ꯑꯣꯏꯒꯤꯅꯦ ꯀꯥꯎꯔꯦ꯫
ꯑꯗꯨꯗꯨ ꯃꯥꯁꯨ ꯍꯩꯔꯤꯅꯦ ꯍꯥꯏꯕꯗꯤ ꯏꯕꯗꯤ ꯐꯦꯜ ꯑꯣꯏꯗꯤ ꯑꯣꯏꯍꯟꯗꯦꯕ꯫
ꯑ ꯃꯥꯁꯨ ꯑꯣꯖꯥꯅꯤ ꯀꯩꯅꯣ ꯏꯪꯂꯤꯁꯀꯤ ꯑꯣꯖꯥꯅꯤꯅ꯫
ꯑꯗꯨ ꯏꯔꯖꯨ ꯁꯦꯀꯦꯟꯒꯤꯇꯗꯤ ꯑꯗꯨꯝ ꯅꯨꯡꯉꯥꯏꯒꯤꯕꯅꯤ ꯀꯩꯅꯣ꯫
ꯅꯠꯇꯦ ꯑꯩꯅ ꯅꯨꯡꯉꯥꯏꯕꯖꯦ ꯑꯩꯅ ꯄꯪꯍꯧꯕꯅꯦꯕ ꯃꯦꯗꯥꯝꯒꯤꯗꯣ ꯃꯥꯒꯤ ꯄꯤꯔꯤꯕ ꯍꯥꯏꯗꯤ ꯃꯥꯏꯗꯤ ꯑꯁ ꯒ꯭ꯔꯝꯄꯦꯁ ꯅꯨꯡꯄꯦꯖ ꯇꯧꯔꯒ ꯃꯤ ꯃꯤꯒꯤ ꯊꯤꯑꯣꯔꯤ ꯃꯇꯠ ꯃꯇꯠ ꯃꯇꯠ ꯄꯤ ꯑꯩꯁꯨ ꯀꯩ ꯄꯥꯗꯣꯏꯅꯣꯅ ꯒ꯭ꯌꯥꯟ ꯃꯦꯟ ꯑꯝ ꯇꯥꯗꯅ ꯄꯥꯗ꯭ꯔꯦꯕ ꯈꯪꯕ꯭ꯔꯥ ꯑꯗꯩ ꯑꯦ ꯑꯥꯏ ꯁꯤꯁꯨ ꯑꯩꯅ ꯃꯇꯝꯗꯨꯗ ꯁꯤꯖꯤꯟꯅꯩ ꯑꯦ ꯑꯥꯏꯁꯤꯅ ꯑꯩꯈꯣꯏꯒꯤ ꯐꯣꯔ ꯍꯟꯗ꯭ꯔꯦꯠ ꯋꯥꯠ ꯐꯥꯏꯚ ꯍꯟꯗ꯭ꯔꯦꯠ ꯋꯥꯠ ꯍꯥꯏꯔꯛꯑꯣ ꯍꯥꯏ ꯄ꯭ꯔꯣꯝ ꯇꯧꯗꯕꯤꯗ ꯊꯣꯛꯑꯒ ꯃꯣꯏꯒꯤ ꯂꯥꯏꯟ ꯑꯃꯅꯤ ꯈꯛ ꯊꯣꯛꯑ ꯑꯗꯨ ꯏꯁꯜꯂꯕ ꯐꯦꯜ ꯑꯣꯏꯕꯅꯤꯗꯅ꯫ ꯍꯥꯏꯗꯤ ꯑꯩꯅ ꯊꯔꯠꯇ ꯇꯧꯔꯝꯃꯤꯗꯨꯅ ꯁꯤꯛꯁ ꯍꯟꯗ꯭ꯔꯦꯠ ꯋꯥꯔꯗꯀꯤ ꯊꯤꯌꯣ ꯔꯤꯖꯦ ꯄꯤꯔꯛꯑꯣ ꯑꯗꯨꯅꯦꯕ ꯑꯩꯅ ꯄꯥꯒꯒꯤꯗꯣ ꯑꯗꯣ ꯍꯟꯗꯛ ꯑꯗꯨꯃꯥꯏ ꯉꯥꯛꯇꯅꯦ ꯑꯩ ꯁꯦꯝꯃꯤꯁꯦ꯫
ꯑꯩ ꯇꯟꯕꯅꯕ ꯍꯟꯗꯛꯀꯤ ꯈꯜꯂꯨꯕꯗ ꯑꯁ ꯈꯪꯗꯦꯅꯦ ꯑꯗꯨꯗꯤ ꯅꯣꯏ ꯑ ꯅꯪ ꯐꯨꯅꯣꯒ ꯁꯣꯁꯣꯏꯖꯤꯛꯒꯨꯛ ꯀꯔꯥꯝ ꯀꯥꯟ ꯊꯣꯛꯀꯦ
ꯐꯤꯞꯇꯤꯟꯗ
ꯐꯤꯐꯇꯤꯟ
ꯁꯣꯁꯤꯌꯣ ꯂꯤꯡꯒꯋꯤꯁꯇꯤꯛꯅ ꯐꯤꯞꯇꯤꯟꯗ ꯊꯣꯛꯑꯦ
ꯗꯦꯖꯔꯠ ꯇꯦꯁꯟꯒꯤꯁꯦ ꯐꯤꯞꯇꯤꯟꯗ ꯂꯥꯁ ꯂꯥꯁ ꯗꯦꯠ ꯅꯪꯕꯨ ꯅꯪꯒꯗ꯭ꯔꯥ ꯈꯪꯗꯣꯏꯅꯦ ꯑꯩꯕꯣ
ꯅꯪꯕ ꯍꯥꯏꯁꯦ ꯑꯩ ꯎꯝ ꯍꯧꯖꯤꯛꯁꯦ ꯑꯩꯈꯣꯏꯁꯦ ꯑꯁ ꯈꯪꯗꯦꯗ ꯇꯥꯎꯔꯤꯁꯦ ꯅꯪꯕ ꯍꯥꯏꯁꯦ ꯅꯪ ꯕꯦꯠ ꯂꯩꯇꯦ ꯀꯩꯅꯣ
ꯑꯗꯨ ꯂꯩꯇ꯭ꯔꯒꯁꯨ ꯇꯧꯗ꯭ꯔꯗꯤ
ꯅꯪ ꯀꯩꯅꯣ ꯀꯩꯅꯣꯗꯣ ꯅꯝꯊꯣꯛꯑꯣ ꯏꯟꯇ꯭ꯔꯗꯛꯁꯟ ꯀꯩꯀꯥꯗꯣ ꯑꯗꯒꯤ
ꯑꯗꯨꯕꯨꯗꯤ ꯂꯩꯔꯕꯅꯦ ꯑꯗꯨꯗ ꯑꯩꯅ ꯑꯩꯅ ꯅꯝꯃꯤꯗꯨꯗ ꯑꯩꯅ ꯅꯝꯃꯤꯗꯨꯗ ꯍꯥꯏꯕꯗꯤ ꯅꯝꯇꯗꯤ ꯑꯩ ꯑꯃꯨꯛ ꯅꯧꯅ ꯅꯝꯗꯣꯏꯅꯦ ꯑꯩꯅ ꯋꯥꯟ ꯊꯤꯔꯤꯗꯣ ꯑꯗꯨꯗ ꯐꯥꯏꯚ ꯐꯤꯆꯔꯒ ꯑꯅꯥ ꯐꯥꯏꯚꯤ ꯆꯔ ꯏꯟ ꯑꯅꯥ ꯂꯦꯡꯒ꯭ꯋꯦꯁꯀꯤ ꯑꯗꯨꯃꯗꯤ ꯏꯗꯧ ꯋꯥꯠꯂꯦ ꯑꯗꯒꯤ ꯑꯩꯒꯤ ꯗꯥꯇꯥ ꯀꯂꯦꯛ ꯇꯧꯕꯗꯨꯅꯅꯦ ꯕꯣꯁꯀꯣꯗꯨꯅ ꯑꯃꯨꯛ ꯅꯪ ꯑꯗꯨ ꯈꯪꯉꯕ ꯑꯗꯨꯒꯤ ꯍꯥꯞꯆꯤꯜꯂꯣ ꯍꯥꯏꯗꯕꯤꯗ ꯅꯪ ꯁꯤ ꯄꯥꯎꯅ ꯂꯥꯏꯔꯤꯛ ꯄꯥꯎꯅ ꯃꯥꯅ ꯑꯃ ꯄꯤꯔꯛꯑꯦ ꯑꯩ ꯒ꯭ꯌꯥꯟ ꯇꯥꯅꯕꯅꯦꯅ ꯑꯗꯨꯕꯨ ꯄꯥꯗ꯭ꯔꯤ ꯑꯗꯨ ꯄꯥꯔꯒ ꯑꯩꯁꯨ ꯃꯟꯗꯦꯗ ꯑꯃꯨꯛ ꯂꯧꯈꯤꯗꯧꯔꯤꯕꯅꯦ ꯑꯩꯗꯤ
ꯑꯩꯖꯨꯅꯦ
ꯑꯩꯅꯁꯥ ꯌꯦꯟꯗ꯭ꯔꯤ ꯇꯧꯔꯔꯣꯏꯒꯤ ꯃꯤ ꯂꯣꯏ ꯇꯧꯅꯔꯦ ꯑꯕꯤꯅꯥꯁ ꯑꯣꯏꯅ ꯂꯣꯏꯅꯃꯛ ꯇꯧꯈ꯭ꯔꯕ ꯁꯦꯟꯇꯦꯟꯁ ꯉꯥꯛꯇꯅꯦ ꯑꯗ ꯑꯩ ꯇꯧꯔꯔꯣꯢꯒꯦ ꯍꯥꯏꯕꯨ ꯅꯪ ꯅꯁꯥꯅ ꯂꯧꯕ ꯗꯇꯥ ꯅꯁꯥꯅ ꯇꯧꯇꯕꯅꯤ ꯑꯩꯈꯣꯏꯅ ꯑꯩꯈꯣꯏꯒꯤ ꯂꯧꯕꯗ ꯂꯣꯏꯅꯃꯛ ꯍꯥꯟꯅ ꯅꯣꯏꯅ ꯑꯦꯟꯇ꯭ꯔꯤ ꯇꯧ ꯂꯣꯏꯔꯝꯃꯕꯅꯤꯅ
ꯑꯩꯁꯨꯅꯦꯕ ꯁ꯭ꯋꯥꯗꯦꯁꯀꯤꯗꯣ ꯂꯣꯏ ꯇꯧ ꯂꯩꯔꯝꯃꯦ ꯍꯥꯏꯕ ꯀꯅꯥꯅꯇꯧꯔꯤꯅꯣ ꯈꯪꯗꯦꯕ ꯑꯩ ꯋꯥꯔꯣꯠꯁꯦ ꯐꯤꯞꯇꯤꯃꯨꯛ ꯈꯛꯇꯅꯦꯕꯀꯣ ꯁꯥꯔꯅ ꯄꯤꯔꯛꯄꯗꯒꯤ ꯇꯧꯔꯤꯁꯦ ꯑꯗ ꯑꯩꯁꯨ ꯅꯨꯡꯉꯥꯏꯇ꯭ꯔꯦ ꯀꯨꯟꯊ꯭ꯔꯥꯃꯨꯛ ꯑꯃꯒ ꯕꯦꯛ ꯂꯩꯇꯕ ꯅꯨꯃꯤꯠꯇꯣ ꯑ ꯐꯣꯅꯣꯂꯣꯖꯤ ꯊꯣꯛꯄ ꯅꯨꯃꯤꯠꯇꯣ ꯑꯗꯩꯗ ꯃꯣꯏ ꯏꯁ꯭ꯀꯣꯂꯔ ꯀꯥꯡꯕꯨꯗꯒꯤ ꯑꯅꯥꯜ ꯀꯥꯡꯒꯨꯗꯣ ꯂꯥꯛꯑꯗꯤ ꯀꯨꯟꯊ꯭ꯔꯥꯃꯨꯛ ꯍꯥꯏꯗꯤ ꯁꯟ ꯃꯨꯟ ꯑꯗꯒꯤ ꯑꯗꯨꯝꯕꯗꯤ ꯌꯥꯎꯔꯦꯕꯀꯣ ꯑꯗ ꯁꯟꯁꯦꯠ ꯁꯟꯂꯥꯏꯠ ꯀꯥꯏ ꯑꯗꯨꯝꯕ ꯈꯔ ꯍꯥꯞꯆꯜꯂꯛꯕꯗ ꯔꯦꯟꯕꯣꯒꯨꯝꯕ
ꯍꯣꯏ ꯑꯩꯖꯨ ꯑꯗꯨ ꯑꯗꯨꯒꯨꯝꯕ ꯈꯔ ꯑꯗꯨꯒꯨꯝꯕꯗꯨꯗꯒꯤ ꯁꯦꯝꯗ꯭ꯔꯗꯤ ꯑꯩꯒꯤꯅꯅꯦ ꯍꯥꯏꯗꯤ ꯑꯩꯈꯣꯏꯒꯤ ꯖꯦꯟꯗꯔ ꯍꯥꯏꯔꯒ ꯃꯦꯟ ꯃꯦꯜ ꯐꯤꯃꯦꯜ ꯋꯨꯃꯦꯟ ꯒ꯭ꯔꯥꯟ ꯐꯥꯗꯔ ꯃꯥꯗꯔ ꯃꯤꯗꯅ ꯇꯧ ꯂꯩꯕ ꯁꯥ ꯉꯥꯒꯤꯁꯨ ꯂꯩ ꯁꯥ ꯉꯥꯒꯤꯗ ꯇꯧꯁꯤꯅꯤ ꯁꯤꯅꯦꯕ ꯑꯗꯨ ꯃꯥ ꯗꯥꯏꯔꯦꯛ ꯍꯥꯏꯗꯤ ꯅꯪ ꯒ꯭ꯌꯥꯟ ꯇꯥꯔ ꯈꯪꯉꯛꯀꯅꯤꯅ ꯍꯥꯏꯔꯦ ꯑꯗꯨꯒ ꯅꯝꯕꯔꯒꯤꯗꯅ ꯑꯃꯨꯛ ꯑꯩꯈꯣꯏꯅ ꯁꯤꯡꯒꯨꯂꯔ ꯄ꯭ꯂꯨꯔꯦꯜ ꯗꯪ ꯇꯧꯕꯗꯣ ꯑꯗꯨꯗ ꯑꯦ ꯐ꯭ꯤꯌꯨ ꯒꯨꯝ ꯐ꯭ꯤꯌꯨ ꯒꯨꯝꯕ ꯑꯦ ꯐ꯭ꯤꯌꯨ ꯒꯨꯝꯕ ꯁꯤꯖꯤꯟ ꯁꯤꯁꯨ ꯅꯝꯕꯔ ꯆꯟꯒꯗ꯭ꯔꯥ, ꯆꯜꯂꯣꯏꯗ꯭ꯔꯥ? ꯑꯁ ꯈꯪꯗꯦ ꯃꯥ ꯕ꯭ꯔꯣꯠꯁꯀꯣꯟ ꯇꯧꯕꯁꯦ ꯑꯩ ꯒ꯭ꯌꯥꯟ ꯇꯥꯗꯦ ꯍꯥꯏꯕ꯫
ꯑꯗꯨ ꯕꯣꯁꯀꯣꯟꯅꯅꯦ ꯂꯨꯍꯜꯂꯦꯕ ꯃꯥꯅ ꯇꯧꯕꯁꯦ ꯑꯩꯁꯨ ꯃꯥꯒ ꯇꯧꯅꯤꯡꯗꯦꯕ꯫ ꯗꯇꯥꯥ ꯀꯥꯂꯤꯁꯟ ꯅꯪ ꯃꯣꯅꯤꯀꯥꯒꯔ ꯀꯣꯟꯅꯔꯦꯠ ꯀꯔ
ꯑꯗꯨꯅꯦ ꯀꯣꯟꯅꯔꯦꯠ ꯀꯧꯕꯒ ꯌꯥꯎꯕ꯭ꯔꯥ ꯍꯥꯏꯖꯦ?
ꯃꯥꯅꯅꯦ ꯍꯣꯏ ꯌꯥꯎꯕꯅꯦ ꯃꯥꯅꯅꯦ, ꯇꯥꯛꯂꯛꯄꯅ ꯑꯩꯈꯣꯏ ꯂꯤꯡꯒ꯭ꯤꯁꯇꯤꯛꯀꯤ ꯃꯇꯥꯡꯗ ꯇꯧꯔ ꯇꯥꯛꯂꯛꯑꯦꯕ ꯈꯪꯕ꯭ꯔꯥ꯫ ꯔꯦꯀꯣꯔꯠ ꯗꯇꯥ ꯀꯂꯦꯛ ꯇꯧꯕꯁꯤꯁꯨꯅꯦ ꯑꯁꯤ ꯁꯤꯟꯇꯦꯇꯤꯀꯦꯜꯂꯤ ꯄ꯭ꯔꯨꯚꯟ ꯑꯣꯏꯗꯦ꯫ ꯃꯥꯅ ꯇꯧꯔꯛꯀꯗꯣꯏꯁꯦ ꯑꯁ ꯀꯔꯤꯅꯣ ꯇꯣꯏ ꯑꯃ ꯃꯣꯅꯤꯀꯥꯗꯨꯅ
ꯃꯣꯅꯤꯀꯥꯗꯨꯅ ꯅꯨꯡꯉꯥꯏꯇ꯭ꯔꯣ?
ꯑꯥ ꯅꯨꯡꯉꯥꯏꯌꯦ ꯑꯗꯨꯅ ꯕꯣꯁꯀꯣꯒꯤ ꯃꯆꯥꯅꯨꯄꯤꯅꯤ ꯍꯥꯏꯗꯣ꯫ ꯑꯥ
ꯍꯥꯏ ꯀꯩꯅꯣꯅ ꯍꯥꯏꯁꯤꯅ ꯑꯩ ꯕꯣꯁꯀꯣꯅ ꯍꯥꯏꯁꯤꯅ ꯅꯣꯏ ꯎꯝ ꯗꯇꯥꯗꯤ ꯀꯂꯦꯛ ꯇꯧꯁꯪꯕ ꯂꯣꯏꯁꯟꯈꯤꯅꯤ ꯑꯗꯨꯒ ꯅꯣꯏꯅ ꯗꯤꯖꯔꯇꯦꯁꯟ ꯇꯧꯔꯒ ꯁꯤꯒꯤꯗ ꯇꯧꯋꯦ ꯍꯥꯏꯔꯒ ꯅꯣꯏ ꯒ꯭ꯌꯥꯟ ꯇꯥꯍꯧꯗ꯭ꯔꯗꯤ, ꯅꯣꯏꯒꯤ ꯍꯥꯏꯕ ꯑꯗ ꯑꯩꯈꯣꯏꯅꯗꯤ ꯁꯣꯝꯗ ꯑꯃꯨꯛ ꯂꯣꯏꯁꯟꯅꯤꯡꯕꯅ ꯅꯪꯉꯔꯣꯏꯅ꯫
ꯍꯣ ꯍꯣꯏ ꯃꯥꯅ ꯑꯃꯨꯛ ꯒ꯭ꯌꯥꯟ ꯇꯥꯍꯟꯅꯤꯡꯕ꯫
ꯇꯥꯍꯟꯅꯤꯡꯉꯒ ꯀꯃꯥꯏꯅ ꯇꯧꯍꯟꯅꯤꯡ
ꯗꯥꯗꯥ ꯒ꯭ꯌꯥꯟꯗꯣ ꯀꯣꯟꯅ ꯇꯥꯔꯒꯦ ꯍꯥꯏꯌꯨ ꯒꯩꯗꯧꯔ꯫
ꯑꯩꯅ ꯉꯔꯥꯡꯗꯤ ꯐꯖꯅ ꯋꯥꯔꯤ ꯁꯥꯔꯦ꯫ ꯑꯩꯅ ꯁꯤꯃꯤ ꯀꯃꯥꯏ ꯀꯃꯥꯏ ꯇꯧꯕ ꯁꯤꯗꯤ ꯌꯥꯕ꯭ꯔꯥ ꯌꯥꯔꯗꯕ꯭ꯔꯅ ꯑꯗꯨꯗ ꯃꯥꯅ ꯑꯩꯅ ꯍꯥꯏꯅ ꯁꯦꯟꯇꯦꯟꯁꯇꯣ ꯃꯥꯅ ꯌꯥꯝꯅ ꯑꯇꯣꯞꯄ ꯀꯩꯅꯣꯔꯣꯝꯗ ꯍꯥꯏꯔꯒꯗꯤ ꯃꯥꯅ ꯁꯦꯟꯇꯦꯟꯁꯇꯨ ꯈꯔ ꯍꯥꯏꯕꯤꯔꯛꯑꯣꯗꯅ꯫
ꯎꯝ
ꯑꯗꯨꯁꯨ, ꯋꯥꯔꯠꯇꯣ ꯈꯔ ꯍꯥꯏꯕꯤꯔꯛꯑꯣ ꯑꯗꯨꯁꯨ ꯅꯠꯇꯦ ꯃꯥꯅ ꯑꯗꯨ ꯌꯥꯎꯗꯦ ꯑꯗꯨ ꯌꯥꯗꯦ ꯅꯪꯒꯤ ꯆꯞ ꯃꯥꯟꯅꯩ꯫ ꯇꯕ꯭ꯔꯥ ꯍꯥꯏꯕꯗꯣ ꯑꯩꯈꯣꯏꯅ ꯑꯩꯅ ꯐꯥꯏꯚ ꯐꯤꯆꯔꯗꯣ ꯑꯩꯅ ꯂꯧꯔꯨꯕꯁꯨ ꯅꯠꯇꯦ ꯑꯩꯅ ꯈꯪꯕꯁꯨ ꯅꯠꯇꯦ ꯑꯗꯨꯒ, ꯃꯥꯅ ꯑꯗꯨ ꯍꯥꯏꯖꯜꯂꯦ ꯑꯗꯨ ꯑꯗꯒꯤ ꯑꯩꯈꯣꯏ ꯐꯤꯜ ꯆꯠꯄ ꯑꯩꯅ ꯐꯤꯜ ꯆꯠꯂꯝꯕ ꯑꯣꯏ ꯇꯥꯔꯒꯗꯤ ꯗꯥꯇꯥꯗꯣ ꯂꯧꯔꯒꯁꯨ ꯃꯥꯒꯤ ꯑꯗꯨꯃꯥꯏꯅ ꯀꯣꯏꯁꯟꯗꯤ ꯇꯧꯔꯔꯣꯏꯗꯅ ꯑꯩꯈꯣꯏ ꯂꯧꯕꯝ ꯊꯣꯄꯗꯨ ꯂꯥꯛꯑꯒ ꯂꯧꯔꯒ ꯏꯔ ꯄꯤꯒꯗꯧ ꯄꯣꯠꯅꯤ ꯍꯥꯏꯕ ꯑꯗꯣ ꯃꯥꯅ ꯒ꯭ꯌꯥꯟ ꯇꯥꯎ ꯑꯗꯨꯅ ꯑꯩꯗꯤ ꯕꯣꯁꯀꯣꯒꯗꯤ ꯇꯜꯂꯕꯅꯦ ꯃꯥꯒ ꯋꯥꯔꯤ ꯁꯥꯟꯅꯕ꯫
ꯃꯣꯅꯤꯀꯥꯒ ꯑꯣꯏꯅ ꯇꯥꯟꯅꯔꯣ꯫
ꯅꯍꯥꯟ ꯅꯨꯄꯤꯗꯨꯒ ꯇꯥꯟꯅꯩꯅꯦ ꯑꯗꯣ ꯅꯨꯄꯤꯗꯨꯒ ꯇꯧꯔꯦ ꯑꯗꯩ ꯅꯨꯄꯥꯁꯤꯡꯗꯨꯅꯒ ꯃꯣꯏꯗꯤ ꯍꯥꯏꯔꯛꯑꯦ ꯁꯦꯟꯇꯦꯟꯁꯇꯨꯗꯤ ꯑꯩꯅ ꯌꯥꯡꯈꯩꯃꯨꯛ ꯂꯣꯏꯔꯦ ꯌꯥꯡꯈꯩ ꯂꯣꯏꯕꯁꯦ꯫ ꯑꯕꯤꯅꯥꯁꯁꯨ ꯂꯣꯏ ꯌꯥꯎ ꯂꯣꯏꯔꯕ꯫
ꯑꯩꯁꯨ ꯅꯦꯃꯦ꯫
ꯑꯗꯨꯗ ꯑꯩꯅ ꯁꯥꯔꯠ ꯇꯧꯔꯔꯣꯏꯒꯦꯗ ꯑꯦꯟꯇ꯭ꯔꯤꯗꯣ꯫ ꯆꯥꯏ ꯂꯣꯏ ꯌꯥꯎꯔꯦ ꯍꯥꯏꯕ ꯇꯧ ꯇꯧ ꯇꯧ ꯅꯁꯥ ꯂꯧꯕꯗꯣ ꯇꯧꯑꯣꯋꯦ꯫
ꯑꯗꯣ ꯆꯪꯁꯨ ꯆꯪꯗꯦ ꯑꯩ ꯀꯩ ꯑꯦꯟꯇ꯭ꯔꯤ ꯇꯧꯗꯣꯏꯅꯣ ꯑꯗ ꯅꯍꯥꯟ ꯑꯩꯗꯣ, ꯁꯔ ꯃꯩꯔꯥꯕꯁꯦ ꯋꯥꯁꯔꯨꯝꯗꯩ ꯊꯣꯛꯂꯛꯄ ꯑꯩꯅ ꯕꯣꯁꯀꯣꯒꯤ ꯔꯨꯝꯗꯣ ꯑꯗꯩꯗ ꯑꯁ ꯗꯥ ꯕꯣꯁ ꯍꯣ ꯑꯩꯒꯤ ꯀꯂꯦꯛ ꯇꯧꯒꯤꯝ ꯃꯌꯥꯝꯗꯣ ꯍꯥꯟꯅ ꯂꯣꯏ ꯑꯦꯟꯇ꯭ꯔꯤ ꯇꯧ ꯂꯩꯔꯝꯃꯦ ꯑꯩ ꯃꯊꯥꯡ ꯁꯥ ꯂꯩꯔꯦ ꯀꯥꯏꯅ ꯑꯩꯗꯤ ꯃꯩꯔꯥꯕ ꯂꯥꯛꯑꯦ ꯈꯪꯗꯗꯅ ꯇꯝꯕ ꯈꯪꯕ꯭ꯔꯥ ꯑꯗꯨꯒ ꯏꯁ ꯏꯁ ꯏꯁ ꯇꯧꯔꯤꯖꯦ ꯌꯦꯡꯉꯣ ꯑꯝꯇ ꯌꯣꯡ ꯇꯧꯏꯖꯦ ꯇꯧꯏꯁꯦ
ꯑꯗꯨꯅꯤ ꯅ ꯀꯨꯝꯃꯤꯟꯅꯔꯛꯑꯦ ꯊꯕꯛꯇꯨꯕꯨ ꯅꯪꯕꯨ ꯀꯣꯟꯅ ꯇꯧ ꯌꯥꯗ꯭ꯔꯣ ꯁꯤ ꯂꯣꯏꯔ ꯇꯧꯌꯥꯗ ꯑꯩꯅ ꯁꯥꯥ ꯑꯊꯛ ꯑꯩ ꯐꯪꯍꯧꯗ꯭ꯔꯗꯤ ꯀꯃꯥꯏꯟ ꯇꯧꯅꯤ ꯍꯥꯏꯕꯗꯤ ꯀꯗꯥꯏꯗꯅꯣ ꯈꯣꯠꯇꯅꯣ ꯀꯦꯛ ꯇꯧꯔꯛꯑꯣꯌꯦ ꯑꯩꯅ ꯃꯣꯏꯖꯤꯡꯖꯦ ꯀꯦꯛ ꯑꯝꯇ ꯄꯤꯖꯗ ꯌꯥꯔꯣꯏꯗꯧꯔꯤ ꯑꯣꯖꯥꯖꯤꯡꯖꯦ‌ ꯑꯩꯅ ꯁꯥꯔ ꯀꯦꯛ ꯑꯃꯃꯝ ꯀꯔꯝ ꯀꯥꯟ ꯄꯤꯖꯗꯣꯏꯕ ꯑꯩꯅ ꯑꯁꯥꯢ ꯌꯦꯡꯒꯦ ꯍꯥꯏꯕ ꯑꯩ ꯑꯩꯖꯨ ꯃꯥ꯭ꯔꯛꯇꯨ ꯌꯦꯡꯉꯥ ꯄꯤ ꯌꯥꯔꯕꯣꯌꯦ
ꯑꯁꯤꯗꯤ ꯆꯥꯡꯆꯠꯇ ꯑꯗꯨꯝ ꯄꯤꯔꯛꯇꯧ ꯃꯥꯜꯂꯤꯗ
ꯑꯁꯤꯗꯤ ꯄꯤꯅꯤꯗ ꯑꯗꯨꯝ ꯀꯥꯏꯗꯩꯅꯣ ꯑꯩꯈꯣꯢ ꯁꯥꯢꯅꯒ ꯍꯥꯏꯕꯗꯗꯤ ꯅꯣꯏ ꯑꯗꯨꯏꯗꯤ ꯃꯥ꯭ꯔꯛ ꯄꯤ ꯂꯣꯏꯒ꯭ꯔꯕꯅꯦꯌꯦ ꯃꯥꯅ
ꯐꯤꯂꯝ ꯃꯦꯊꯠ ꯀꯌꯥ
ꯑꯗꯒꯤ ꯍꯥꯏꯔꯤꯕ ꯑꯈꯣꯏꯅ ꯃꯊꯥ ꯁꯥꯕꯗꯣ ꯑ ꯑꯩꯅ ꯃꯊꯥ ꯁꯥꯕꯗꯨꯝ ꯐꯤꯂꯝ ꯃꯦꯊꯠꯀꯤꯗꯤ ꯅꯍꯥꯟꯅ ꯄꯤ ꯂꯣꯢ ꯂꯣꯏꯒ꯭ꯔꯕꯅꯤ ꯑꯗꯨꯗꯤ ꯅꯣꯏ ꯁꯨꯝ ꯇꯧꯍꯜꯂꯤꯕ ꯍꯥꯏꯗꯨꯅꯦ
ꯍꯣꯏ ꯂꯣꯏꯔꯝꯕꯖꯨ ꯌꯥꯏꯌꯦ
ꯍꯥꯏꯗꯤ ꯃꯥ꯭ꯔꯛꯁꯤꯗꯤ ꯃꯣꯏꯅ ꯄꯤꯒꯗꯧ ꯂꯩꯔꯦ ꯍꯣꯏ ꯑꯩꯈꯣꯏ ꯗꯤꯒ꯭ꯔꯤꯗꯣ ꯂꯧꯕ ꯌꯥꯅꯕꯒꯤ ꯀꯩꯒꯨꯝꯕ ꯑꯃ ꯇꯧꯕꯩ
ꯑꯍꯣꯏꯁꯦ
ꯑꯗꯨꯏ ꯃꯥꯅ
ꯇꯧꯔꯝꯕꯖꯨ ꯌꯥꯏ
ꯑ ꯅꯪꯗ꯭ꯔꯣꯅ ꯍꯥꯏꯕ ꯑꯩꯅ ꯑꯟ ꯁꯥꯔ ꯑꯗꯨꯕꯨꯗꯤ ꯂꯩꯇ꯭ꯔꯦ ꯑꯗꯨꯗꯤ ꯌꯥꯔꯦ ꯃꯟꯗꯦꯗ ꯂꯥꯛꯑꯣ ꯅꯪ ꯑꯦꯟꯇ꯭ꯔꯤ ꯇꯧꯁꯜꯂꯣ ꯑꯗꯨꯒ ꯃꯥ ꯇꯥꯛ ꯀꯦ ꯈꯪꯗ꯭ꯔꯤꯗꯣꯌꯦ ꯇꯥꯛꯄꯨ ꯇꯥꯛꯇꯣꯏꯔ ꯊꯣꯛꯑꯕ ꯑꯝ ꯍꯥꯢ ꯍꯥꯢꯔꯛꯇꯣꯢꯅꯦ ꯑꯗꯨꯒꯅꯦ ꯑꯩꯅ ꯑꯦꯟꯇ꯭ꯔꯤ ꯇꯧꯕꯒꯤꯗꯅꯦ ꯎꯝ ꯑꯩꯒꯤ ꯁꯥꯔꯅ ꯍꯥꯞꯐꯜꯂꯛꯑꯦꯕꯀꯣ ꯏꯁ ꯃꯣꯏꯒꯤ ꯑꯦꯟꯇ꯭ꯔꯤ ꯇꯧꯅꯕꯗꯣ ꯂꯦꯞꯇꯣꯞꯇ ꯑꯗꯨꯗꯣ ꯑꯗꯨꯗ ꯑꯦꯟꯇ꯭ꯔꯤ ꯇꯧꯔ ꯃꯇꯨꯡꯗ ꯑꯗꯨꯗ ꯆꯞ ꯃꯥꯟꯅꯅ ꯇꯧꯕ ꯑꯗꯨꯃꯥꯏꯅ ꯁꯥꯔꯒꯤ ꯗꯨꯗꯖꯨ ꯑꯃꯨꯛ
ꯅꯪ ꯐ꯭ꯂꯦꯛꯁ ꯍꯥꯞꯄꯩꯔꯣ ꯐ꯭ꯂꯦꯛꯁ ꯍꯥꯞꯄꯕꯣ ꯑ ꯑꯗꯨꯗꯤ ꯅꯪ ꯑꯗꯒꯤ ꯑꯦꯟꯇ꯭ꯔꯤ ꯇꯧꯁꯜꯂ ꯁꯥꯔꯗ ꯃꯥꯏ ꯀꯣꯄꯤ ꯇꯧꯖꯔꯖꯅꯤ ꯀꯩꯗꯧꯔꯒꯦ ꯐꯣꯜꯗꯔ ꯑꯃ ꯇꯧꯔꯒ ꯃꯥ ꯈꯪꯗꯦꯕ
ꯍꯣꯏ ꯑꯗꯨꯃꯥꯏꯟ ꯇꯧ ꯑꯗꯣ ꯑꯩꯅ ꯑꯍꯣꯏ ꯑꯩꯅ ꯑꯦꯟꯇ꯭ꯔꯤ ꯇꯧꯗꯣꯏꯗꯣ ꯑꯩꯖꯦ ꯀꯃꯥꯏꯅ ꯈꯪꯗ꯭ꯔꯤꯕ ꯉꯔꯥꯡ ꯑꯣꯄꯟ ꯇꯧꯔꯦ ꯑꯗꯨꯒ ꯆꯪꯕꯗ ꯃꯌꯥꯄꯥꯗꯣ ꯊꯣꯛꯂꯛꯇꯦꯕ ꯑꯩ ꯍꯣꯔꯦꯟ ꯅꯪ ꯍꯜꯂꯛꯑꯒ ꯅꯪ
ꯆꯪꯉꯒꯅꯦ ꯂꯦꯛꯁꯤꯀꯣꯟ ꯂꯦꯛꯁꯤꯀꯣꯟ ꯋꯥꯔꯗ ꯑꯦꯟ ꯑꯣꯗꯔ ꯀꯥꯏꯅ ꯁꯥꯏꯠꯀꯤ ꯂꯦꯐ ꯁꯥꯏꯠ ꯃꯈꯥꯗ ꯊꯥꯕꯅꯦ ꯑꯗꯩꯗ ꯇꯧꯗꯣꯏꯅꯦ
ꯉꯥꯢꯈꯣ ꯉꯥꯢꯈꯣ ꯑꯩ ꯍꯧꯖꯤꯛ ꯑꯝꯇꯥ ꯌꯦꯡꯍꯧꯒꯦ ꯄꯨꯡꯖꯨ ꯇꯥ ꯄꯨꯡꯖꯨ ꯃꯤꯅꯤꯠ ꯇꯔꯥꯖꯨ ꯐꯥꯔꯝꯃꯅꯤ